ꯑꯣ ꯑꯣ ꯇꯧꯔꯤꯔ ꯉꯥꯏꯌꯦꯀꯣ ꯑꯃ
ꯍꯣꯏ ꯍꯣꯏ
ꯑꯣ ꯇꯥꯕ꯭ꯔꯥ ꯑꯣ ꯀꯔꯤ ꯊꯕꯛ ꯇꯧꯔꯒ ꯂꯩꯕ꯭ꯔꯣ
ꯑꯩ ꯑꯗꯨꯝ ꯂꯩꯌꯦ ꯉꯁꯤ ꯍꯧꯖꯤꯛ ꯑꯃꯨꯛ ꯑꯉꯥꯡ ꯀꯥꯡꯕꯨ ꯂꯥꯛꯈ꯭ꯔꯦ ꯉꯥꯏꯍꯥꯛ ꯂꯩꯔꯗꯤ ꯑꯗꯨꯝ ꯍꯧꯔꯅꯤ ꯑꯩ ꯇꯨꯏꯁꯟ ꯀꯣ
ꯑꯣ ꯑꯣ ꯑꯥ ꯊꯕꯛ ꯆꯤꯟꯕ ꯃꯤꯅꯤꯅꯦꯍ ꯅꯪꯗꯤ
ꯆꯤꯟ ꯆꯦꯟꯕ ꯍꯥꯏꯕꯁꯦ ꯍꯣꯏ ꯑꯗꯨꯝ ꯃꯇꯥꯡ ꯃꯇꯥꯡꯅꯦꯀꯣ ꯍꯥꯏꯗꯤ ꯃꯇꯝ ꯃꯇꯝꯒꯤꯀꯣ
ꯑꯣ
ꯁꯤ ꯌꯥꯝ ꯆꯤꯟꯕꯗꯤ ꯅꯠꯇꯦꯗ
ꯎꯝ
ꯎꯝ ꯁꯣꯝꯗꯤ
ꯑꯩꯁꯨ ꯍꯧꯖꯤꯛꯁꯦ
ꯎꯝ
ꯑꯉꯥꯡꯁꯤꯡ ꯁ꯭ꯀꯨꯜ ꯍꯜꯂꯛꯑꯦ
ꯑꯥ
ꯃꯣꯏꯒꯤ ꯀꯔꯤ ꯀꯔꯤꯅꯣ ꯑꯗꯨꯝ ꯌꯦꯡꯅꯒ ꯂꯩꯦ ꯃꯣꯏꯒꯤ ꯁ꯭ꯀꯨꯜꯒꯤꯀꯣ
ꯑꯥ ꯑꯥ
ꯎꯝ
ꯑꯣ ꯑꯉꯥꯡ ꯀꯌꯥ ꯁꯨꯕꯤꯔꯕꯅꯣ
ꯑꯩꯁꯦ ꯑꯉꯥꯡ ꯑꯍꯨꯝ ꯁꯨꯔꯦ
ꯑꯣ
ꯎꯝ
ꯑꯍꯥꯎ
ꯅꯪꯗꯤ ꯀꯔꯤ ꯀꯔꯤ ꯇꯧꯔ ꯍꯜꯂꯕ꯭ꯔꯪꯁꯤꯦ
ꯑꯩ ꯑꯗꯨꯝ ꯈꯔ ꯑꯩꯒꯤ ꯊꯕꯛ ꯈꯔ ꯌꯦꯡꯂꯕꯅꯦ ꯑꯩ ꯑꯗꯨꯒ ꯉꯥꯏꯍꯥꯛꯇꯪ ꯄꯣꯊꯥꯕ ꯑꯣꯏꯅꯀꯣ
ꯍꯣꯏ
ꯄꯨꯡ ꯑꯃ ꯂꯟꯁ ꯃꯇꯨꯡꯗꯩꯗꯤ ꯑꯩ ꯑꯗꯨꯝ ꯀꯔ ꯅꯨꯡꯉꯥꯏ ꯄꯣꯊꯥꯔꯒ ꯃꯔꯨꯞ ꯃꯄꯥꯡꯁꯤꯡ ꯈꯔ ꯋꯥꯔꯤ ꯁꯥꯟꯅꯕ ꯀꯣ
ꯑꯣ ꯑꯣ ꯑꯗꯣ ꯑꯣꯐꯤꯁꯇꯤ ꯅꯨꯡꯇꯤ ꯀꯥꯕ꯭ꯔꯣ
ꯃꯦꯁꯤ ꯑꯩ ꯑꯩꯣꯏ ꯉ
ꯑꯩꯗꯤ ꯑꯣꯐꯤꯁ ꯁꯨꯇꯤ ꯂꯧꯃꯟꯗꯅꯀꯣ ꯌꯥꯗ꯭ꯔꯦ ꯁꯣꯝꯗ ꯇꯣꯂꯣꯞ ꯆꯪꯉ ꯌꯥꯗ꯭ꯔꯦꯕ ꯑꯩ ꯑꯩ ꯏꯃꯥꯟꯅꯕꯤꯁꯤꯡ ꯄꯩꯁꯥ ꯄꯨꯒꯦ ꯍꯥꯏꯔꯁꯨ ꯄꯩꯁꯥꯗꯣ ꯄꯤꯔꯛꯇꯕ ꯑꯩ ꯑꯩꯉꯣꯟꯗ ꯂꯧꯈꯤꯕꯁꯤꯡꯗꯨꯁꯨꯀꯣ ꯄꯨꯔꯛꯑꯣ ꯍꯥꯏꯔꯁꯨ ꯌꯥꯗ ꯑꯗꯨ ꯑꯩ ꯁꯣꯝꯗ ꯃꯊꯥ ꯀ ꯁꯥꯔ ꯂꯩꯔꯦ ꯁꯣꯝꯗ
ꯑꯗꯣ ꯈꯔ ꯈꯔ ꯆꯠꯂꯨꯗ ꯑꯣꯐꯤꯁꯁꯨ ꯀꯩꯉꯥꯏ ꯊꯕꯛ ꯌꯥꯝ ꯆꯤꯟꯕ꯭ꯔꯥ
ꯆꯤꯟꯦꯗ
ꯎꯝ
ꯉꯁꯥꯏꯗꯤ ꯋꯦꯗꯔꯗꯣ ꯅꯣꯡ ꯃꯪꯂꯤ ꯃꯪꯂꯤ ꯇꯧꯕꯗꯨꯗ ꯑꯁ ꯆꯠꯂꯣꯏꯒꯨꯝꯁꯤꯗ ꯀꯥꯏꯅ ꯇꯧꯔꯒ ꯌꯨꯝꯗ ꯂꯩꯔꯦ ꯍꯂꯣ ꯆꯠꯍꯧꯗ꯭ꯔꯦ ꯑꯗꯨꯒ ꯁꯣꯝꯗꯗꯤ ꯑꯇꯣꯞꯄꯁꯤꯡꯗꯤ ꯑꯁ ꯇꯣꯂꯣꯞ ꯆꯪꯉꯦ ꯇꯣꯂꯣꯞ ꯆꯪꯉꯦ ꯍꯥꯏ ꯂꯩꯔꯦ ꯑꯩꯗꯤ ꯁꯣꯝꯗ ꯆꯪꯗꯨꯗꯅ ꯅꯝꯃ ꯊꯥ ꯁꯥ ꯂꯩꯔꯦ ꯁꯣꯝꯗ
ꯀꯩꯁꯨ ꯀꯥꯏꯗꯦꯍꯦ ꯑꯗꯣ ꯆꯠꯇ꯭ꯔꯗꯩ ꯁꯨꯝ ꯆꯪꯗꯕ
ꯎ ꯅꯣꯏꯗꯤ ꯅꯪꯁ ꯈꯨꯜꯂꯧꯄꯊꯝꯐꯝ ꯂꯩꯔꯝꯃꯔꯣꯏꯌꯦꯦ
ꯑꯁ ꯌꯥꯗꯦꯍꯦ ꯀꯗꯥꯏꯗꯒꯤꯅꯣ
ꯌꯥꯗ꯭ꯔꯦ ꯑꯩꯗꯤ ꯁꯣꯝꯗ
ꯑꯗꯣ ꯑꯉꯥꯡꯗꯤ ꯀꯩꯀꯩ ꯁ꯭ꯀꯨꯜꯗ ꯇꯝꯕꯅꯣ ꯑꯥ ꯊ ꯃꯗꯤ ꯎꯝ
ꯀꯩꯅꯣꯅꯤꯗ ꯑꯃꯅ ꯀꯩꯅꯣꯗ ꯅꯨꯄꯥ ꯑꯅꯤꯗꯨꯅ ꯁꯦꯟꯖꯣꯁꯦꯞ
ꯑꯥ
ꯑꯉꯥꯡ ꯁꯣꯝ ꯌꯨꯝ ꯑꯅꯛꯄꯗ ꯀꯥꯍꯜꯂꯦ
ꯑꯣ
ꯅꯨꯄꯤ ꯃꯆꯥ ꯑꯇꯣꯝꯕꯤꯗꯨꯗꯤꯀꯣ
ꯑꯥ
ꯃꯥꯅ ꯁ꯭ꯀꯨꯜ ꯆꯠꯅꯤꯡꯗꯦ ꯍꯥꯏꯕꯁꯦ ꯁ꯭ꯀꯨꯜ ꯍꯦꯛ ꯍꯜꯂꯛꯄꯒ
ꯑꯣ ꯍꯦꯛ ꯍꯜꯂꯛꯄꯒ ꯆꯠꯅꯤꯡꯗꯦ ꯍꯌꯦꯡ ꯆꯠꯅꯤꯡꯗ꯭ꯔꯦ ꯍꯥꯏꯕ
ꯎꯝ ꯍꯌꯦꯡ ꯀꯥꯔꯔꯣꯏꯅꯦ ꯑꯩꯗꯤ ꯍꯌꯦꯡ ꯑꯃꯨꯛꯀ ꯆꯠꯂꯔꯣꯏ ꯁꯤꯅꯦ ꯃꯥ ꯇꯁꯦ ꯍꯧꯖꯤꯛꯀꯤ ꯀ꯭ꯂꯥꯁ ꯍꯜꯂꯛꯅꯔꯦ ꯀ꯭ꯂꯥꯁꯇꯣ ꯌꯥꯝꯈꯠꯂꯛꯕꯅꯤꯅ ꯁ꯭ꯀꯨꯜꯗ ꯊꯦꯡ ꯊꯥꯔꯦꯗꯅ
ꯎꯝ ꯑꯗꯨꯒꯤ ꯑꯣꯏꯔꯝꯒꯅꯤ
ꯑꯦ ꯑꯗꯣ ꯀ꯭ꯂꯥꯁ ꯋꯥꯟ ꯀꯥꯔꯦ ꯑꯇꯣꯝꯕꯤꯗꯨꯁꯨ ꯑꯗꯨꯒꯤ ꯁ꯭ꯀꯨꯜ ꯊꯦꯡꯅ ꯊꯦꯡꯅ ꯀꯩꯅꯣ ꯊꯦꯡ ꯁ꯭ꯀꯨꯜꯗ ꯂꯣꯏꯌꯦ ꯑꯗꯨꯒꯤ ꯁ꯭ꯀꯨꯜ ꯆꯠꯂꯔꯣꯏ ꯑꯩ ꯁꯤꯅꯤ ꯃꯥ ꯇꯧꯔꯤꯁꯤ
ꯎꯝ ꯆꯥꯛ ꯂꯩꯗꯅꯀꯣ ꯃꯣꯏ ꯈꯔ ꯉꯟꯅ ꯊꯥꯔꯝꯕ ꯑꯗꯒꯤ ꯆꯥꯛ ꯂꯥꯝꯕ ꯑꯣꯠꯄ ꯑꯗꯨꯝ ꯇꯧꯔꯝꯒꯅꯦꯕꯀꯣ ꯑꯗꯨꯒꯤ ꯑꯣꯏꯔꯝꯒꯅꯦ ꯇꯤꯐꯤꯟꯗꯤ ꯁꯦꯝꯕꯤꯕ꯭ꯔꯣ ꯃꯣꯏꯒꯤ
ꯁꯦꯝꯃꯦ ꯑꯣ
ꯀꯔꯤ ꯀꯔꯤ ꯃꯊꯦꯜ ꯍꯥꯞꯄꯦ ꯃꯅꯨꯡꯗ
ꯃꯣꯏꯗꯤꯀꯣ ꯑꯁꯤ ꯀꯩꯅꯣ ꯑꯆꯥꯄꯣꯠꯀꯨꯝꯕꯅꯦꯗ ꯐ꯭ꯔꯥꯏꯠ ꯔꯥꯏꯁ ꯀꯨꯝꯕ ꯑꯗꯨꯒ ꯅꯛ ꯚꯦꯖ ꯀꯨꯝꯕ ꯈꯔ ꯍꯥꯞꯄꯤꯔꯦ
ꯎꯝ
ꯑꯗꯨꯒꯨꯝꯕ ꯈꯛꯇꯪꯅꯤ ꯑꯇꯣꯞꯄ ꯅꯠꯇ꯭ꯔꯒ ꯅꯨꯗꯜꯁ ꯍꯧꯕꯒꯨꯝꯕ ꯁꯣ ꯁꯦꯁ ꯑꯩꯈꯣꯏ ꯔꯦ ꯗꯤ ꯃꯦꯗ ꯂꯩꯗꯅꯀꯣ
ꯎꯝ
ꯑꯗꯨꯒꯨꯝꯕꯁꯤꯡꯗꯣ ꯈꯔ ꯍꯥꯞꯄꯗꯤ ꯆꯥꯔꯦ ꯅꯠꯇ꯭ꯔꯗꯤ ꯑꯇꯣꯞꯄꯗꯤ ꯄꯥꯛ ꯆꯥꯔꯛꯇꯦ ꯑꯗꯨꯗꯤ ꯃꯣꯏ ꯆꯥꯅꯤꯡꯈꯛꯇꯪ ꯁꯦꯝꯃꯒ ꯊꯝꯃꯦ
ꯈꯔ ꯍꯦꯜ ꯗꯤ ꯑꯣꯏꯕ ꯄꯣꯠꯁꯤꯡꯁꯨ ꯊꯝꯃꯣꯍꯦ ꯈꯔ ꯍꯛꯆꯥꯡ ꯐꯕ ꯌꯥꯕ ꯍꯥꯏꯕꯗ ꯀꯦ ꯔꯣꯠ ꯎꯝ
ꯑꯁ ꯍꯣ ꯍꯣ ꯑꯂꯦ ꯎꯝ ꯁꯥꯏꯗ ꯇ ꯀꯨꯝ ꯕꯗꯤ ꯈꯔ ꯑꯣꯏ
ꯎꯝ ꯏꯁ ꯅꯣꯏꯗꯤ ꯅꯣꯏ ꯅꯣꯏꯗꯤ ꯑꯍꯟꯗꯨꯗꯤ ꯑꯗꯨꯗꯤ ꯆꯍꯤ ꯀ꯭ꯌꯥ ꯑ ꯑꯣꯏꯔꯦ ꯑꯗꯨ
ꯑꯍꯜꯂ ꯑꯍꯟꯁꯦ ꯆꯍꯤ ꯍꯟꯗꯛ ꯑꯣꯒꯁꯇ ꯊꯥꯔꯇꯤꯟ ꯁꯨꯔꯅꯤ
ꯑꯗꯨꯗꯤ ꯍꯧꯖꯤꯛ ꯀ꯭ꯂꯥꯁ ꯁꯚꯦꯟ ꯑꯩꯠꯀ ꯀꯥꯕ꯭ꯔꯥ
ꯀ꯭ꯂꯥꯁ ꯑꯦꯠ ꯀꯥꯔꯦ
ꯑꯁ ꯑꯗꯨꯗꯤ ꯌꯥꯝ ꯐꯔꯦꯅꯦ
ꯎꯝ
ꯎꯝ ꯑꯗꯨꯗꯤ ꯑꯗꯨꯗꯤ ꯌꯥꯝ ꯅꯣꯏꯗꯤ ꯗ꯭ꯌꯨ ꯇꯤ ꯗ꯭ꯌꯨ ꯇꯤ ꯂꯣꯏꯗꯧꯔꯦ ꯅꯣꯏꯒꯤ ꯗꯤ ꯑꯃꯨꯛ ꯀꯣꯛ ꯑꯅ ꯑꯗꯨꯗꯤ ꯎꯝ ꯌꯥꯝ ꯐꯩꯌꯦ
ꯍꯥ
ꯌꯥꯝ ꯐꯩꯌꯦ
ꯎꯝ
ꯌꯨꯝ ꯎꯝ ꯌꯨꯝ ꯉꯟꯅ ꯄꯥꯟꯕ ꯃꯥꯜꯂꯦꯀꯣ
ꯀꯔꯤ ꯍꯥꯏꯕ
ꯑꯝ ꯌꯨꯝꯗꯣ ꯉꯟꯅ ꯄꯥꯟꯕ ꯃꯥꯜꯂꯦꯕ
ꯑꯥꯎ ꯈꯔ ꯉꯟꯅ ꯄꯥꯟꯊꯣꯛꯈ꯭ꯔꯦ ꯑꯩ
ꯆꯍꯤ ꯀ꯭ꯌꯥꯗ
ꯆꯍꯤꯔꯥ ꯑꯁ ꯏꯀꯥꯏꯍꯦ ꯍꯥꯏꯕ ꯍꯣꯔꯦꯟ ꯍꯣꯔꯦꯟ ꯃꯦꯁꯦꯁꯇ ꯍꯥꯏꯔꯛꯀꯦ ꯀꯥꯏꯅ
ꯑꯥ ꯍꯥꯏ ꯔꯛ ꯀꯩꯁꯨ ꯀꯥꯏꯗꯦ ꯀꯩꯁꯨ ꯀꯥꯏꯗꯦ
ꯎꯝ ꯎꯝ
ꯑꯗꯣ ꯅꯣꯏ ꯑꯁꯣꯝꯗꯗꯤ ꯀꯔꯤ ꯀꯔꯤ ꯃꯅꯥ ꯃꯁꯤꯡ ꯂꯩꯗꯅꯀꯣ ꯀꯩꯊꯦꯜꯗ ꯀꯩ ꯀꯩ ꯆꯥꯕ ꯌꯥꯕ ꯊꯣꯛꯄ ꯃꯇꯝ ꯃꯇꯝꯒꯤ ꯀꯩ ꯀꯩ ꯊꯣꯛꯄꯅ ꯆꯥꯕ ꯊꯛꯄꯒꯤ
ꯍꯣꯏ ꯑꯥ ꯀꯩꯅꯣ ꯎꯝ ꯑꯗꯨꯝ ꯐꯪꯉꯦꯗ ꯌꯨꯝ ꯃꯅꯥꯛꯇ ꯍꯤꯡꯒꯣꯜꯒꯨꯝꯕ ꯈꯔ ꯇꯧꯕ ꯂꯩꯕꯒꯤꯀꯣ ꯃꯣꯏꯒꯤ ꯍꯤꯡꯒꯣꯜꯗꯒꯤ ꯈꯔ ꯚꯤꯖꯤꯇꯦꯕꯜꯁꯀꯨꯝꯕꯗꯣ ꯐ꯭ꯔꯦꯁ ꯐ꯭ꯔꯦꯁ ꯑꯗꯨꯝ ꯌꯨꯝ ꯃꯅꯥꯛꯇꯒꯤ ꯌꯣꯜꯂꯛꯄꯁꯤꯡꯗ ꯑꯗꯨꯝ ꯂꯩꯌꯦ ꯉꯁꯤꯁꯨ ꯑꯩꯈꯣꯏ ꯆꯦ ꯑꯃ ꯊꯣꯛꯄ ꯑꯣ ꯃꯣꯏ ꯍꯤꯡꯒꯣꯜꯗꯒꯤꯅꯤ ꯍꯥꯏꯔꯒ ꯃꯥꯏꯔꯦꯟ ꯃꯇꯆꯣꯟꯗꯣ
ꯎꯝ
ꯑꯗꯨ ꯄꯤꯔꯛꯑꯦ ꯑꯗꯨ ꯍꯣꯔꯦꯟ ꯅꯨꯡꯗꯥꯡ ꯆꯥꯕ ꯇꯥꯔꯦ
ꯑꯣ ꯑꯣ ꯌꯥꯝ ꯐꯩꯅꯦ ꯑꯗꯨꯒ ꯁꯨꯃꯥꯏꯅ ꯄꯤꯊꯣꯛ ꯄꯤꯁꯤꯟ ꯇꯧꯔꯒ ꯅꯨꯡꯁꯤ ꯆꯥꯟꯅꯅ ꯂꯩꯕꯁꯦ ꯌꯥꯝ ꯐꯩꯌꯦ ꯑꯩꯈꯣꯏ ꯀꯦꯔꯣꯜ ꯂꯩꯀꯥꯏ ꯀꯣ ꯊꯥꯏꯅꯗꯤ ꯑꯩꯈꯣꯏ ꯏꯄꯥ ꯏꯄꯨ ꯃꯇꯝꯗꯗꯤ ꯑꯩꯈꯣꯏ ꯏꯃꯥ ꯏꯕꯦꯟ ꯍꯣꯏ ꯃꯇꯝꯗ ꯗꯤ ꯌꯥꯝꯅ ꯁꯨꯃꯥꯏꯅ ꯆꯥꯟꯅꯔꯝꯃꯦ ꯍꯧꯖꯤꯛ ꯍꯧꯖꯤꯛꯅꯕꯨ ꯏꯁꯥ ꯏꯁꯥꯒꯤ ꯈꯜꯂꯒꯀꯣ ꯃꯌꯥꯝꯁꯦ ꯁꯨꯃꯥꯏꯅ ꯑꯣꯏꯅꯈ꯭ꯔꯦ
ꯃꯇꯝ ꯃꯇꯝ ꯎꯝ
ꯅꯨꯡꯁꯤ ꯆꯥꯟꯅꯅ ꯁꯨꯃꯥꯏꯅ ꯑꯩꯒꯤꯗ ꯂꯩꯕꯁꯨ ꯑꯗꯨꯝ ꯊꯪꯅꯕꯗ ꯈꯔ ꯄꯤꯔꯝꯗꯗꯤ ꯆꯥꯕ ꯉꯝꯗꯕꯗꯣ ꯑꯗꯨꯃꯥꯏꯅ ꯇꯧꯔꯒꯀꯣ ꯈꯤꯇꯪ ꯑꯣꯏꯔꯁꯨ ꯑꯗꯨꯃꯥꯏꯅ ꯇꯧꯅꯔꯒ ꯂꯩꯕꯗꯣ ꯍꯧꯖꯤꯛꯀꯥꯟꯗꯤ ꯂꯩꯇ꯭ꯔꯦ ꯍꯥꯏꯕꯗꯨ ꯅꯠꯇꯦꯀꯣ ꯑꯗꯨꯕꯨ ꯑꯗꯨꯒꯤ ꯀꯩꯅꯣꯗꯣ ꯁꯨꯝ ꯁꯨꯝ ꯃꯥꯡꯁꯤꯜꯂꯛ
ꯊꯥꯏꯅꯒꯤ ꯎꯝ ꯊꯥꯏꯅꯒꯤ ꯃꯇꯝꯒ ꯍꯧꯖꯤꯛꯀꯥ ꯌꯥꯝ ꯈꯦꯠꯅꯔꯦꯗ
ꯎꯝ ꯃꯥꯅꯦ
ꯑꯗꯣ ꯉꯔꯥꯡꯗꯤ ꯕꯣꯜ ꯌꯦꯡꯗ꯭ꯔꯣ
ꯑꯁ ꯉꯔꯥꯡꯒꯤ ꯋꯥꯔꯤꯁꯦ ꯌꯥꯝ ꯅꯨꯡꯁꯤꯗ ꯑꯩꯒꯤꯗꯤ ꯅꯨꯡꯉꯥꯏꯇꯕꯒꯤ ꯃꯊꯛꯇ ꯅꯨꯡꯉꯥꯏꯇꯕꯀꯣ
ꯎꯝ
ꯄꯨꯡ ꯄꯨꯡ ꯄꯨꯡ ꯇꯔꯥꯃꯥꯊꯣꯏ ꯑꯍꯤꯡꯗ ꯇꯥꯔꯒ ꯃꯩ ꯃꯨꯠꯈ꯭ꯔꯦ ꯑꯩꯈꯣꯏꯗꯗꯤ ꯁꯥꯎꯅꯤꯡꯕꯁꯤꯅꯀꯣ ꯑꯗꯩꯗꯤ ꯂꯥꯛꯀꯗ꯭ꯔꯥ ꯂꯥꯛ ꯉꯥꯏꯕ ꯉꯥꯏꯕ ꯏꯇꯩꯃꯥ ꯑꯃꯨꯛ ꯉꯥꯏꯕ ꯉꯥꯏꯕ ꯉꯥꯏ ꯂꯥꯛꯇ꯭ꯔꯦ ꯑꯩ ꯐꯣꯟꯗ ꯌꯦꯡꯂꯒꯦꯅ ꯐꯣꯟꯗ ꯌꯦꯡꯉꯦꯍꯥ ꯑꯗꯣ ꯌꯦꯡꯕꯗꯤ ꯅꯨꯡꯉꯥꯏꯇꯦꯗꯅ ꯐꯣꯟꯗꯗꯤꯀꯣ ꯑꯩ ꯏꯇꯩꯃꯥꯗꯣ ꯀꯧꯋꯦ ꯏꯇꯩ ꯌꯦꯡꯉꯁꯦ ꯍꯥꯏꯔꯒ ꯑꯁ ꯑꯩ ꯃꯤꯠ ꯌꯥꯗ꯭ꯔꯦ ꯃꯥꯗꯤ ꯃꯤꯠ ꯈꯔ ꯌꯥꯒꯟꯗꯦꯕꯀꯣ ꯃꯤꯠ ꯑꯩ ꯑꯩ ꯏꯊꯟꯗ ꯌꯦꯡꯉꯦ ꯑꯗꯨꯒ ꯑꯩ ꯌꯦꯡꯉꯦ ꯍꯥꯐ ꯇꯥꯏꯝ ꯍꯥꯞꯇꯣꯛꯑꯦꯕꯀꯣ ꯑꯩ ꯀꯩꯅꯣ ꯈꯔ ꯃꯄꯥꯟ ꯊꯣꯛꯄ ꯈꯣꯠꯄ ꯇꯧꯔꯒ ꯉꯥꯏꯍꯥꯛꯇꯪ ꯉꯥꯏꯕ ꯑꯣꯏꯅ ꯁꯨꯃꯥꯏꯅ ꯍꯤꯞ ꯊꯔꯨꯕ ꯑꯗꯨꯒ ꯑꯩꯗꯤ ꯑꯩꯗꯤ ꯑꯃ ꯂꯩꯕꯀꯣ ꯑꯩꯗꯤ ꯍꯦꯛ ꯇꯨꯝꯈ꯭ꯔꯕꯀꯣ ꯗꯥꯏꯔꯦꯛ ꯑꯌꯨꯛ ꯑꯌꯨꯛ ꯅꯨꯡꯁꯥ ꯊꯣꯛꯇ꯭ꯔꯤꯐꯥꯎ ꯑꯗꯨꯝ ꯃꯤꯀꯞ ꯊꯣꯛꯇꯕ ꯌꯥꯗꯣꯏꯅꯦꯕꯀꯣ ꯑꯗꯨꯅ ꯑꯩ ꯉꯥꯏꯔꯒꯣ ꯇꯧꯕꯗꯣ
ꯎꯝ
ꯃꯦꯀꯞ ꯊꯣꯛꯑꯒ ꯄꯨꯡ ꯇꯔꯨꯛ ꯇꯔꯦꯠ ꯇꯥꯔꯝꯃꯥ ꯀꯥꯟꯗ
ꯑꯣ ꯑꯗꯣ ꯅꯪ ꯅꯪ ꯀꯅꯥꯗ ꯁꯞꯄꯣꯔꯠ ꯇꯧꯕ
ꯑꯗꯨ ꯑꯩ ꯉꯥ ꯍꯣꯏ
ꯑꯦꯁ ꯑꯗꯨ ꯅꯪ ꯆꯨꯝꯊꯣꯛ ꯄꯣꯗꯣ ꯐꯔꯕꯅꯤ ꯅꯪ ꯁꯞꯄꯣꯔꯠ ꯇꯧꯕꯗꯣ ꯉꯝꯗ꯭ꯔꯗꯤ ꯇꯨꯝꯊꯕꯗꯣ ꯉꯝꯃꯔꯣꯏꯕ
ꯎꯝ ꯃꯥꯅꯦ ꯃꯥꯅꯦ ꯑꯗꯨꯕꯨꯗꯤꯀꯣ ꯅꯪꯁꯨ ꯃꯥ ꯅꯪꯁꯨ ꯃꯥꯔ
ꯑꯩꯗꯤ ꯁꯞꯄꯣꯔꯠ ꯇꯧꯕ ꯂꯩꯇꯦꯗ ꯑꯩꯗꯤ ꯀꯥ ꯀꯥꯕꯅꯤꯗ
ꯑꯁ ꯅꯨꯡꯉꯥꯏꯕ ꯒꯦꯡꯗꯨꯗꯅꯦ ꯅꯣꯏꯁꯦ ꯑꯉꯝ ꯑꯉꯝꯕ ꯁꯞꯄꯣꯔꯠ ꯇꯧꯔꯦ ꯍꯥꯏꯕ ꯖꯥꯗꯅꯤꯅꯦꯀꯣ
ꯃꯥꯒꯤ ꯑꯥ ꯍꯥꯏꯁꯤ ꯑꯥ ꯔꯣꯅꯥꯜꯗꯣꯕꯨꯗꯤ ꯑꯗꯨꯝ ꯌꯦꯡꯕꯗꯤ ꯑꯗꯨꯝ ꯅꯨꯡꯗꯤ ꯅꯨꯡꯁꯤꯌꯦ ꯑꯗꯨꯕꯨ ꯃꯥꯒꯤ ꯈꯪꯗꯦ ꯃꯥꯒꯤ ꯃꯤꯁꯤꯡꯅ ꯍꯥꯏꯔꯒ ꯃꯥꯒꯤ ꯇꯤꯝꯋꯥꯛꯇꯣ
ꯍꯣꯏꯍꯦ
ꯈꯔ ꯋꯥꯠꯂꯦ ꯍꯥꯏꯅ ꯍꯥꯏꯅꯩ ꯃꯥꯗꯤ ꯑꯗꯨꯒꯤ ꯀꯩꯅꯣ ꯈꯪꯗꯦ
ꯑꯩꯁꯨ ꯀꯩꯅꯣ ꯑꯣꯏꯅꯗꯤ ꯀꯟꯇ꯭ꯔꯤ ꯑꯣꯏꯅꯗꯤꯀꯣ ꯃꯥꯕꯨ ꯃꯣꯏꯗꯣ ꯌꯥꯝ ꯀꯩꯁꯨ ꯌꯥꯝ ꯄꯥꯝꯕ ꯑꯣꯏꯗꯦꯀꯣ ꯑꯗꯨꯕꯨ ꯃꯥ ꯑꯃꯒꯀꯣ ꯃꯥ ꯑꯃ ꯑꯩ ꯊꯥꯏꯅꯗꯒꯤ ꯑꯗꯨꯝ ꯑꯉꯥꯡ ꯑꯣꯏꯔꯤꯉꯩꯗꯒꯤ ꯑꯩꯒꯤ ꯀꯩꯅꯣ ꯑꯣꯏꯔꯛꯄꯅꯤꯅ ꯍꯥꯏꯗꯤ ꯑꯩꯒꯤ ꯎꯝ
ꯑꯥ ꯀꯩ ꯍꯥꯏꯁꯤꯔꯥ ꯑꯩꯒꯤ ꯏꯟꯁꯄꯤꯔꯦꯁꯟ ꯎꯝ ꯑꯩꯅ ꯌꯥꯝꯅ
ꯎꯝ ꯐꯗꯤ ꯐꯕ ꯃꯥꯜꯂꯦ ꯀꯣ ꯃꯥꯁꯦ
ꯐꯥꯕꯅꯦ ꯃꯥ ꯌꯥꯝ ꯃꯉꯣꯟꯗ ꯌꯥꯝ ꯒꯨꯟ ꯆꯦꯟꯕꯀꯣ ꯌꯥꯝ ꯌꯥꯎꯕ
ꯑꯣ ꯎꯝ ꯎꯝ ꯄꯥꯝꯅꯦꯕ ꯃꯣꯏ ꯃꯥꯒꯤꯁꯦ ꯂꯥꯁ ꯂꯥꯁ ꯂꯥꯁꯅꯦ ꯍꯥꯏ ꯀꯣ ꯃꯥꯥꯒꯤ ꯑꯁꯤ ꯄ꯭ꯂꯦꯁꯅꯤꯅꯀꯣ
ꯎꯝ ꯑꯇꯣꯏꯕ ꯑꯣꯏꯗꯣꯏꯅꯦ ꯁꯤꯅ
ꯎꯝ
ꯑꯔꯣꯏꯕ ꯑꯣꯏꯗꯣꯏꯅꯦ ꯃꯦꯁꯤꯁꯨ ꯑꯣꯏꯔꯅꯤ ꯍꯧꯖꯤꯛꯁꯨ ꯆꯦꯟꯕ ꯉꯝꯗ꯭ꯔꯦ ꯃꯦꯁꯤꯁꯨ
ꯕꯥꯏ ꯕꯥꯏ ꯇꯥꯇꯥ ꯑꯣꯏꯔꯦꯅ ꯑꯗꯨꯗꯤ
ꯍꯣꯏ ꯍꯟꯗꯛ ꯂꯣꯏꯒꯗꯧꯕꯁꯦ ꯃꯣꯗ꯭ꯔꯤꯛ ꯊꯣꯛꯈ꯭ꯔꯦꯀꯣ
ꯎꯝ
ꯃꯣꯗ꯭ꯔꯤꯛ ꯊꯣꯛꯈ꯭ꯔꯦ ꯅꯦꯃꯥꯔ ꯂꯣꯏꯁꯤꯟꯈ꯭ꯔꯦ ꯍꯧꯖꯤꯛ ꯔꯣꯅꯥꯜꯗꯣ ꯊꯣꯛꯈ꯭ꯔꯦ ꯃꯦꯠꯁꯤ ꯊꯣꯛꯑꯅꯤ ꯃꯣꯏꯁꯦ ꯑꯗꯨꯝ ꯑꯔꯣꯏꯕꯅꯦ ꯃꯣꯏꯁꯦ ꯏꯟꯇꯔꯅꯦꯁꯅꯦꯜꯗꯗꯤ ꯑꯗꯨꯝ ꯀ꯭ꯂꯞꯇꯗꯤ ꯈꯔ ꯁꯥꯟꯅꯔꯝꯕ ꯌꯥꯏꯀꯣ
ꯎꯝ
ꯏꯟꯇꯔꯅꯦꯁꯅꯦꯜ ꯋꯥꯔꯜ ꯀꯞꯒꯨꯝꯕꯗꯗꯤ ꯎꯔꯔꯣꯏ ꯑꯃꯨꯛ ꯍꯟꯅ
ꯎꯝ
ꯌꯥꯝ ꯅꯨꯡꯁꯤꯕꯅꯦ
ꯅꯦꯃꯥꯔꯗꯤ ꯑꯩ ꯀꯌꯥ ꯄꯥꯝꯕ ꯑꯣꯏꯗꯦꯗ
ꯎꯝ
ꯈꯪꯗꯦꯀꯣ ꯃꯤꯒꯤꯗꯤ
ꯎꯝ ꯃꯇꯝ ꯑꯩꯁꯨꯅꯤꯗ ꯑꯗꯨꯕꯨꯗꯤꯀꯣ ꯑꯗꯨ ꯃꯇꯝ ꯃꯇꯝ ꯃꯇꯝꯒꯤꯀꯣ ꯑꯗꯨꯝ ꯕꯣꯜ ꯌꯦꯡꯕꯁꯤꯁꯨ ꯀꯩꯅꯣꯅꯦ ꯑꯗꯨꯝ ꯕꯣꯜꯗꯨꯗꯪ ꯅꯠꯇꯕꯀꯣ ꯃꯤ ꯃꯇꯝ ꯃꯇꯝꯒꯤ ꯖꯦꯅꯦꯔꯦꯁꯟꯒꯤ ꯑꯗꯣ ꯃꯗꯨꯗꯣ ꯑꯗꯨꯝ ꯑ ꯑꯗꯨꯝ ꯇꯠꯇꯅ ꯑꯗꯨꯝ ꯌꯦꯡꯉꯛꯄꯅꯤꯅꯀꯣ ꯌꯥꯝ ꯅꯨꯡꯁꯤꯕꯅꯦ ꯃꯣꯏ ꯑꯥ ꯑꯔꯣꯏꯕ ꯃꯇꯝꯗ ꯔꯤꯇꯥꯌꯔꯃꯦꯟꯒ ꯆꯠꯄ ꯀꯥꯟꯗꯀꯣ ꯑꯩꯗꯤ ꯁꯨꯝꯕꯁꯦ ꯌꯥꯝ ꯊꯦꯡꯅꯈ꯭ꯔꯦꯗ ꯑꯩꯈꯣꯏ ꯑꯩꯗꯤ ꯔꯤꯌꯦꯜꯃꯦꯠ
ꯎꯝ ꯀꯣꯜꯁꯨ ꯊꯥꯏꯅ ꯑꯉꯥꯡ ꯑꯣꯏꯔꯤꯉꯩꯗꯗꯤ ꯌꯥꯝ ꯌꯦꯡꯕ ꯅꯨꯡꯉꯥꯏꯕꯅꯦ ꯍꯥꯏꯕ ꯍꯥꯏꯕꯗꯤ ꯇꯤꯕꯤꯒ ꯌꯥꯝ ꯂꯩꯇꯕ ꯃꯇꯝꯗꯣ
ꯎꯝ